ꯍꯜꯂꯣ ꯍꯜꯂꯣ ꯍꯜꯂꯥꯎ ꯍꯜꯂꯣ ꯇ ꯑꯃ꯭ꯔꯣ ꯍꯜꯂꯣ ꯍꯂꯣ ꯇꯥꯕ꯭ꯔꯣ
ꯀꯔꯤ ꯑꯥꯎ ꯇꯥꯕ꯭ꯔꯣ
ꯗꯥꯌꯦꯦ
ꯍꯈꯣꯏꯅꯣ ꯋꯥ ꯋꯥ ꯉꯥꯡꯗꯤ ꯀꯩꯗꯧꯔꯒꯦ
ꯑꯁ ꯅꯪ ꯈꯣꯟꯖꯦꯜ ꯇꯥꯗꯦ
ꯀꯩꯗꯧꯔꯤꯒꯦ ꯈꯣꯠꯀꯦ ꯍꯥꯏꯗꯣ ꯇꯥꯗꯧꯔꯕ
ꯑ ꯇꯗꯦ ꯍꯧꯖꯤꯛꯄ ꯇꯥꯏ ꯅꯪꯗꯤ ꯅꯦꯠꯋꯥꯛꯅ ꯑꯣꯏꯔꯝꯒꯅꯤ ꯅꯣꯡ ꯆꯨꯒꯦ ꯇꯧꯕ꯭ꯔꯣ ꯑꯥ
ꯑꯩ ꯑꯩ ꯍꯥꯡꯁꯦ ꯇꯥꯗꯕ꯭ꯔꯥ ꯄꯣꯡ ꯅꯣꯡ ꯃꯪꯉꯦꯕ ꯀꯩꯗꯧꯔꯤꯅꯣ ꯍꯥꯏꯔꯒ
ꯐꯝꯃꯦ ꯐꯥꯝꯃꯦ ꯐꯝꯃꯔꯦ
ꯅꯅꯨꯡꯉꯥꯏ ꯐꯝꯕꯣ ꯅꯣꯏꯗꯤ
ꯅꯨꯡꯉꯥꯏꯗꯦ ꯋꯥꯑꯦ
ꯐꯝꯕꯁꯤꯕꯨ ꯋꯥ꯭ꯔꯥ ꯐꯝꯕꯕꯨ ꯋꯥꯏ ꯍꯥꯏꯔꯒꯗꯤ
ꯈ꯭ꯋꯥꯡꯍꯥꯏ
ꯐꯝꯕꯗ ꯋꯥꯔꯒꯗꯤ ꯊꯕꯛ ꯁꯨꯕ ꯆꯠꯂꯣꯗꯅ
ꯅꯪ ꯆꯠꯂꯣ
ꯅꯪ ꯐꯝꯕꯗ ꯋꯥꯔꯦ ꯈꯗꯤ ꯊꯕꯛ ꯁꯨꯕꯁꯤꯗꯤ ꯅꯨꯡꯉꯥꯏꯗꯧ ꯃꯥꯜꯂꯗꯤ
ꯎꯝ
ꯅꯪ ꯑꯣꯅ ꯆꯥꯠꯂꯣ ꯎꯝ ꯅꯪꯒꯤ ꯃꯣꯔꯣꯛꯇꯨꯕꯨ ꯀꯩ ꯀꯌꯥꯒꯤ ꯌꯣꯟꯒꯦ ꯍꯥꯏꯕꯅꯣ
ꯌꯥꯡꯈꯩꯒꯤ
ꯌꯥꯡꯈꯩ ꯌꯥꯝꯃꯟꯗꯦ ꯍꯥꯏꯔꯒ ꯀꯩꯅꯣꯅꯦ ꯏꯁ ꯃꯤ ꯃꯔꯣꯡ
ꯌꯥꯗꯦ ꯌꯥꯗꯦ ꯂꯣꯀꯦꯜꯅꯤꯅ
ꯑꯦ ꯂꯣꯀꯦꯜ ꯑꯣꯔꯒꯥꯅꯤꯛꯀꯤꯅꯦ ꯇꯥꯡꯒꯗꯣꯏꯁꯦ ꯃꯤ ꯃꯣꯔꯣꯛ ꯃꯩ ꯕꯖꯥꯔꯗꯒ ꯌꯣꯟꯅꯕꯗꯣ ꯃꯣꯏ ꯍꯥꯔ ꯁꯤꯖꯤꯟꯅꯕꯅꯦ
ꯕꯖꯥꯔꯒꯤ ꯔꯦꯠꯇꯠꯇꯣ ꯌꯥꯗꯦꯕ
ꯕꯖꯔꯒꯤ ꯔꯦꯠ ꯑꯣꯏ ꯕꯖꯥꯔꯒꯤ ꯔꯦꯠ ꯕꯖꯥꯔꯗꯤ ꯂꯨꯄꯥ ꯀꯨꯟꯒꯤ ꯃꯉꯥ ꯇꯔꯨꯛ ꯈꯛꯇꯅꯦ ꯑꯩꯒꯤꯗꯤ ꯌꯦꯉꯣꯗꯅ ꯍꯣꯡꯃꯥꯟꯗꯅ ꯊꯕꯛ ꯅꯣꯏ ꯌꯥꯝ ꯋꯥꯅ ꯁꯨꯕꯩ ꯃꯃꯜ ꯊꯣꯛꯇꯦ ꯍꯥꯏꯕ ꯋꯥꯅꯤꯗ ꯋꯥꯅ ꯍꯨꯃꯥꯡ ꯊꯣꯛꯑꯒ ꯁꯨꯔꯨꯕꯗ ꯀꯩꯝ ꯀꯥꯟꯅꯗ꯭ꯔꯦꯕ
ꯎꯝ ꯀꯥꯟꯅꯗꯔ꯭ꯦ ꯀꯥꯅꯗ꯭ꯔꯦ
ꯃꯌꯨꯝ ꯀꯌꯥꯗꯤ ꯊꯣꯛꯀꯦ
ꯈꯪꯗꯦ ꯑ ꯆꯥ ꯑꯅꯤ ꯑ ꯇꯔꯥꯅꯤꯞ ꯃꯥꯄꯜ ꯃꯥꯄꯜ ꯇꯔꯥꯍꯨꯝꯗꯣꯏ ꯇꯔꯥ ꯃꯔꯤ ꯁꯨꯔꯝꯒꯗ꯭ꯔꯥ
ꯇꯔꯥ ꯇꯔꯥꯃꯒ ꯇꯔꯥꯃꯔꯤ ꯅꯥꯠꯇꯔꯥ
ꯊꯪꯒꯦ ꯌꯥꯁꯨꯕ
ꯄꯥꯝꯃꯨꯏꯗ ꯄꯥꯥ ꯑꯩꯠ ꯀꯩꯅꯣ ꯍꯥꯏꯕ ꯅꯠꯇ꯭ꯔꯣ ꯄꯥ ꯃꯔꯐꯨ ꯍꯥꯏꯕ ꯅꯠꯇꯔꯣ ꯑꯍꯥꯝꯕꯗ ꯃꯔꯐꯨ ꯍꯥꯏꯗꯥꯏꯅꯦ
ꯎꯝ
ꯀꯩꯒꯤ ꯌꯥꯡꯈꯩꯗ ꯑꯃꯨꯛ ꯇꯥꯔꯤꯕ
ꯌꯥꯡꯈꯩꯗ ꯑꯃꯨꯛ ꯇꯥꯔꯦ
ꯀꯩꯒꯤꯅꯣꯕ
ꯈꯪꯗꯦꯕ
ꯇꯥ ꯏꯁ ꯌꯥꯝ ꯅꯨꯡꯉꯥꯏꯇꯦꯗ ꯍꯃꯟ
ꯎꯝ ꯎꯄꯥꯏ ꯂꯩꯇꯦ ꯅꯪꯁꯨ ꯅꯤꯡꯊꯧ ꯀꯥꯎꯕꯗ ꯄꯨꯔꯥꯛ ꯎꯔꯥ ꯆꯥꯅꯤꯡꯉꯥꯏ
ꯄꯨꯔꯛꯅꯣ ꯅꯣꯏ ꯀꯔꯤꯅꯣ ꯇꯧꯗ ꯌꯣꯜꯂꯣ
ꯑꯩꯅ ꯍꯥꯏꯕꯗꯤ ꯌꯣꯟꯗꯕ ꯂꯩꯌꯦꯕ ꯌꯥꯝ ꯄꯤꯛ ꯄꯤꯛ ꯄꯤꯛꯄꯗꯣ
ꯅꯣꯏ ꯑꯗꯨꯨꯝ ꯆꯥꯑꯣꯗ ꯍꯣꯏ ꯈꯤꯇꯪꯛꯑꯣꯔꯛ ꯈꯤꯇꯪ ꯈꯤꯇꯪ ꯄꯨꯔꯛꯑꯣꯕ
ꯅ ꯑꯩ ꯁꯥꯎꯔꯗꯤ
ꯍꯨꯝ ꯍꯨꯝ
ꯃꯇꯩ ꯆꯇꯣꯏ ꯀꯦ
ꯑ ꯅꯪꯒꯤ ꯅꯪꯁꯤꯠꯇꯣ ꯀꯟꯃꯜ ꯂꯦ
ꯁꯥꯎꯒꯅꯤ ꯑꯩ
ꯂꯧꯕꯨ ꯇꯥꯕꯣ
ꯇꯌꯦ ꯑꯦ ꯑꯩꯈꯣꯏꯒꯤ ꯌꯣꯟꯆꯥꯛ ꯄꯥꯝꯕꯤꯁꯦ ꯁꯤꯒꯗꯧꯔꯦ ꯌꯣꯟꯆꯥꯛ ꯄꯥꯝꯕꯤꯗꯣ ꯁꯤꯒꯗꯧꯔꯦꯕ
ꯍꯤꯡꯅꯤꯡ ꯁꯤꯅꯤꯡꯕꯈꯩ ꯁꯤꯖꯁꯅꯨ ꯌꯥꯔꯦ ꯀꯩꯗꯧꯔꯒ‌ꯦ
ꯑ ꯎꯝ ꯍꯪꯆꯤꯠꯅꯦ
ꯎꯝ
ꯇꯥꯕ꯭ꯔ
ꯍ‌ꯧꯏ ꯇꯥꯌ‌ꯦ
ꯏꯅꯥꯎꯅꯨꯄꯥꯁꯨ ꯂꯥꯛꯅꯤꯡꯉꯦ ꯍꯥꯏꯌꯦꯕ
ꯀꯩꯒꯤ
ꯈꯪꯗꯦ ꯍ‌ꯣ ꯃꯥꯒꯤ ꯁꯤꯒꯅꯦꯆꯔ ꯀꯔꯤꯒꯨꯝꯕ ꯗꯔꯀꯥꯔ ꯂꯩꯔꯗꯤ ꯍꯥꯏꯌꯦꯕ
ꯗ
ꯑꯣ ꯀꯃꯥꯏꯅ ꯇꯧꯁꯦ ꯍꯥꯏꯕ
ꯈꯪꯗ‌ꯦ
ꯍꯥꯥ
ꯈꯔꯥ ꯆꯞ
ꯑꯁ ꯌꯦꯟ ꯅꯦꯠꯋꯥꯛ ꯌꯥꯝꯅꯨꯡꯉꯥꯏꯇꯦ ꯍꯥꯥ ꯑꯁ ꯅꯪ ꯅ‌ꯦꯠꯋꯥꯛ ꯌꯥꯗꯦ ꯅꯪꯒꯤ ꯅꯦꯋꯥꯛ ꯅꯨꯡꯉꯥꯏꯕ ꯃꯐꯝꯗ ꯆꯠꯂ‌ꯣ
ꯇꯥꯕ꯭ꯔꯣ
ꯇꯥꯏꯌꯦ ꯇꯥꯏꯌꯦ
ꯍꯧꯖꯤꯛꯀꯤꯖ ꯁꯤꯒꯅꯦꯆꯔ ꯇꯧꯕꯒꯤ ꯖꯒꯥ ꯂꯩꯕ꯭ꯔꯕ
ꯂꯩꯇ‌ꯦ ꯂꯩꯩꯇ‌ꯦ ꯌꯥꯔꯕ ꯑꯗꯨꯗꯤ ꯃꯥ ꯂꯥꯛꯇ꯭ꯔꯁꯨ ꯍꯥꯥ
ꯀꯩꯅꯣ ꯇꯧ꯭ꯔꯣ ꯉ ꯂꯥꯛꯄ ꯍꯟꯈꯕꯣ
ꯑ
ꯍꯥꯥ ꯍ‌ꯩꯂꯧ ꯍꯜꯂꯣ